ꯍꯜꯂꯣ
ꯎꯝ
ꯍꯂꯣ
ꯇꯥꯏꯌꯦ
ꯍꯝ
ꯑꯩꯁꯦ ꯑꯃꯨꯛ ꯀ꯭ꯂꯥꯁ ꯆꯠꯄꯩ ꯃꯇꯝ ꯌꯧꯔꯦ
ꯅꯪꯒꯅꯤ ꯅꯪꯒꯅꯤ ꯏꯕꯦꯝꯃ ꯅꯪꯒꯅꯤ
ꯋꯥꯔꯦ ꯅꯠꯇꯦ ꯑꯩ ꯆꯥꯛ ꯌꯥꯝ ꯂꯥꯝꯃꯦ ꯐꯥꯒꯤ ꯅꯠꯇꯤꯌꯦ
ꯂꯥꯝꯃꯒ ꯑꯩꯉꯣꯟꯗ ꯍꯥꯏꯔꯤꯕꯣ
ꯎꯝ ꯅꯪ ꯑꯩꯅ ꯊꯤꯜꯂꯛꯑꯣꯅ ꯍꯥꯏꯔꯁꯤ ꯀꯩꯅꯣꯗꯣꯛ
ꯊꯤꯜꯂꯛꯅꯕ ꯂꯩꯇꯦ ꯂꯩꯇꯦ ꯂꯩꯇꯦ ꯂꯩꯇꯦ ꯂꯩ ꯇꯦ ꯂꯩ ꯇꯦ ꯂꯛꯅꯕ ꯂꯩꯩ ꯇꯦ ꯊꯤꯂꯛꯅꯕ ꯂꯩꯇꯦ
ꯂꯩꯔꯤꯗꯨꯅꯤ ꯑꯣꯏꯗꯕ ꯉꯥꯡꯒꯅꯣꯅ
ꯊꯤꯜꯂꯛꯅꯕ ꯅꯪꯅ ꯄꯤꯔꯛꯑꯣ ꯊꯤꯜꯂꯛꯅꯕ ꯅꯪꯅ ꯄꯤꯔꯛꯑꯣ ꯊꯤꯜꯂꯛꯅꯕ ꯅꯪ ꯄꯤꯔꯛ ꯎ ꯄꯤꯔꯛ ꯄꯤꯔꯛꯎ ꯄꯤꯔꯛꯎ ꯀꯩ ꯇꯧꯔꯖꯅꯣ
ꯀꯩ ꯇꯧꯔ ꯖꯅꯣ
ꯍꯜꯂꯣ
ꯀꯩꯗꯧꯔꯝꯃꯣ
ꯍꯜꯂꯣ
ꯎꯝ
ꯑꯈꯣꯏꯁꯤ ꯍꯣꯁꯇꯦꯜ ꯃꯇꯝꯗꯅꯦ
ꯎꯝ
ꯃꯤ ꯂꯩꯅꯕ ꯉꯝꯗꯦ ꯍꯥꯏꯕꯅꯤ ꯃꯤꯅꯒ ꯂꯥꯏꯔꯤꯛꯀ ꯄꯥꯔꯤ ꯀꯥꯟꯗꯒ ꯃꯁꯝꯒ ꯆꯤꯡꯉꯛꯑꯦꯌꯦ ꯑꯗꯨꯗꯨ ꯂꯩꯅꯕ ꯉꯝꯗꯝꯅꯦ ꯑꯗꯨꯗꯨ ꯃꯣꯏꯗꯣ ꯑꯃꯨꯛ ꯁꯥꯕ ꯍꯧꯔꯦ
ꯎꯝ ꯃꯥꯒꯤ ꯎꯝ ꯍꯝ ꯎꯝ ꯎꯝ ꯆꯤꯀꯟ ꯂꯣꯂꯤꯄꯣꯞ ꯂꯩꯇꯤꯌꯦ ꯂꯣꯂꯤ ꯄꯣꯞ ꯆꯤꯀꯟ ꯆꯦꯟꯒ꯭ꯔꯦ ꯆꯦꯟꯒ꯭ꯔꯦ
ꯆꯠꯈ꯭ꯔꯗꯤ ꯑꯩꯗꯤ ꯌꯨꯝ ꯆꯠꯈ꯭ꯔꯗꯤ ꯁꯣꯟꯅꯕꯁꯨ ꯐꯪꯉꯔꯣꯏ ꯑꯗꯨꯗꯨꯅ ꯑꯦꯛꯖꯥꯝ ꯃꯃꯥꯡꯗ ꯑꯃ ꯇ ꯎꯅꯍꯁꯦ
ꯑꯣ ꯑꯣ ꯎꯅ ꯐꯪꯉꯔꯣꯏꯗꯕ
ꯑꯩ ꯌꯨꯝ ꯆꯟꯈ꯭ꯔꯗꯤ ꯑꯩ ꯌꯨꯝ ꯆꯠꯈ꯭ꯔꯗꯤ ꯑꯩꯅ ꯊ ꯂꯥꯛꯀꯦ ꯍꯥꯏꯕꯗꯨ ꯀꯃꯥꯏꯅ ꯌꯥꯗꯣꯔꯤꯒꯦ
ꯑꯣ ꯅ ꯅꯨꯡꯉꯥꯏꯅ ꯋꯥ ꯉꯥꯡꯉꯤ ꯑꯗꯨꯗꯅꯤ ꯑꯗꯥꯗꯅꯤꯅ ꯑꯗꯨꯒ ꯍꯧꯖꯤꯛꯅ
ꯅꯪ ꯂꯥꯛꯑꯁꯨ ꯅꯪꯕꯨ ꯂꯥꯛꯑꯁꯨ ꯀꯩꯁꯨ ꯐꯪꯉꯣꯏꯌꯦ
ꯍꯣꯏ ꯌꯥꯔꯦꯁꯦ ꯇꯣ ꯇꯅꯤꯗꯁ
ꯑꯗꯨꯗꯤ ꯑꯦꯛꯖꯥꯝ ꯂꯣꯏꯔꯒ ꯗ꯭ꯌꯨꯇꯤ ꯆꯠꯄ ꯍꯥꯏꯅꯁꯨ ꯑꯃꯨꯛ ꯍꯥꯏꯕꯅꯦꯕ ꯑꯗꯨꯗꯣ ꯍꯥꯏꯗꯤ ꯆꯞ ꯆꯥꯕ ꯈꯪꯗ꯭ꯔꯤꯕꯔꯤꯕꯂ ꯆꯞ ꯆꯥꯕꯤ ꯈꯪꯈꯤꯅ ꯁꯠꯇꯥ ꯑꯗꯨꯝ ꯀꯩꯗꯧꯔꯁꯦ ꯌꯥꯅꯤꯗ ꯆꯠꯄꯗꯤ ꯐꯪꯉꯔꯣꯏ ꯆꯠꯇꯂ꯭ꯔꯒꯅ ꯏꯃꯥꯟꯅꯕꯤꯈꯣꯏ ꯄꯨꯜꯂꯤ ꯏꯃꯥꯟꯅꯕꯤ ꯍ ꯆꯥꯛ ꯆꯥꯅꯅꯤꯅ ꯑꯗꯨꯃꯥꯏꯅ ꯍꯥꯏꯔ ꯈꯣꯠꯂꯒ ꯂꯥꯛꯄ
ꯑꯩꯇꯩ ꯉ ꯉ ꯄꯥꯗꯤ ꯌꯥꯝꯅ ꯍꯥꯏꯕ ꯌꯥꯏ ꯑꯗꯨꯕꯨ ꯌꯥꯗꯦ ꯅꯔꯒ ꯊꯔꯤꯔꯤꯕꯣ
ꯎꯝ ꯅꯪꯅ ꯅꯍꯥꯟ ꯍꯥꯄꯝꯕꯗꯨꯗ
ꯍ ꯍ
ꯍꯂ
ꯎ ꯎꯝꯝ
ꯁꯌꯥꯝꯂꯥ ꯑꯃ ꯑꯣꯛꯁꯨ ꯌꯥꯝ ꯅꯥꯏ ꯑꯣꯁꯨ ꯌꯥꯝ ꯑꯣꯅꯤꯡꯉꯦ ꯑꯩ ꯀꯩꯅꯣꯝ ꯇꯧꯔꯦ ꯉꯁꯤꯗꯤ
ꯎꯝ
ꯑꯩ ꯍꯣꯔꯦꯟ ꯐꯤ ꯁꯨꯗꯧꯔꯝꯃꯤꯀꯣ
ꯈꯕꯤ ꯌꯥꯔꯣꯏ
ꯗꯏꯅꯦ
ꯖ ꯌꯥꯔꯦꯗꯤ ꯌꯥꯔꯦ ꯑꯣ
ꯑꯗꯨ ꯎ ꯐꯣꯟ ꯋꯥꯔꯤ ꯁꯥꯒꯗꯕꯃꯤ ꯁꯨꯕ ꯌꯥꯔꯣꯏ ꯌꯥꯔꯣꯏ ꯎꯝ
ꯅꯕꯨ ꯐꯠꯇꯕꯗꯨ ꯇꯧꯕꯅꯣ
ꯎꯝ
ꯅꯨꯄꯥꯅ ꯃꯔꯨꯨꯞ ꯐꯠꯇꯕꯁꯦ ꯅꯨꯄꯥꯅ ꯃꯕꯨ ꯐꯠꯇꯕꯁꯦ ꯐꯠꯇꯕꯅꯤ
ꯅꯪꯅꯦ ꯐꯠꯇ꯭ꯔꯤꯗꯤ ꯑꯩꯅꯠꯇꯤꯌꯦ
ꯑꯩꯁꯨ ꯑꯁꯤ ꯂꯣꯟ ꯍꯣꯠꯀꯗꯕ ꯃꯥꯔ ꯀꯩꯀꯥꯁꯤ ꯂꯣꯏꯅ ꯍꯣꯠꯀꯗꯕꯅꯦ ꯑꯗꯣ ꯇꯒꯣꯄꯂꯣ ꯆꯟ꯭ꯔꯦꯃꯥꯏ ꯇ ꯀꯩꯗꯧ ꯑꯃ ꯅꯪꯔꯔꯕꯣ
ꯇꯔꯦ
ꯅꯪ ꯅꯥꯔꯕꯣ
ꯎꯝ ꯑꯗꯦꯔ
ꯑꯩꯒꯤ ꯅꯥꯔꯗꯣ ꯀꯃꯥꯏꯅ ꯅꯥꯔꯤꯗꯣ ꯅꯕꯨꯛ ꯐꯠꯇꯕꯒꯤꯅꯦ ꯅꯥꯔꯤꯗꯣ ꯑꯩꯅ ꯑꯩꯅ ꯑꯩꯅ ꯆꯤꯛꯀꯟ ꯂꯣꯂꯤꯄꯣꯞ ꯆꯥꯅꯤꯡꯉꯦ ꯑꯗꯨ ꯆꯥꯅꯤꯡꯉꯦ ꯀꯣꯏꯕ ꯆꯠꯅꯤꯡꯉꯦꯅ ꯍꯥꯏꯕꯗ ꯅꯪꯅ ꯌꯥꯗꯕꯒꯤ
ꯏꯁ
ꯃꯗꯨꯛꯇꯨ ꯐꯠꯇꯕꯒꯤ ꯄꯩꯁꯥ ꯄꯤꯌꯣ ꯌꯥꯗꯕꯒꯤ
ꯎꯝ ꯍꯝ
ꯅꯪ ꯤꯂꯝ ꯌꯦꯦꯟꯗ꯭ꯔꯣ
ꯀꯩꯅꯣ
ꯂꯝ ꯌꯦꯡꯕꯣꯅ
ꯌꯦꯡꯒꯤꯦ
ꯀꯔꯤꯒꯤ ꯌꯦꯡꯗ꯭ꯔꯤꯕ
ꯎ ꯗꯌꯦ
ꯑꯩꯒꯤꯩ ꯌꯦꯡꯉꯤꯁꯤꯔ
ꯀꯔꯤ
ꯑꯩꯒꯤ ꯌꯦꯡꯁꯤꯔꯣ
ꯌꯦꯉꯣꯏꯦ
ꯌꯥꯝ ꯅꯨꯡꯉꯥꯏꯕ
ꯃꯥꯌꯦ
ꯀꯔꯤꯗꯤ
ꯇꯂꯦ ꯃꯥꯌꯦ
ꯀꯩꯅꯣ ꯑꯩꯒ ꯌꯦꯡꯁꯤꯦ ꯑꯩꯒ ꯌꯦꯡꯕꯗꯤ ꯅꯨꯡꯉꯥꯏ
ꯇꯂ
ꯑꯩꯅ ꯑꯩꯒ ꯌꯦꯡꯃꯤꯟꯅꯕꯗꯨ ꯅꯨꯡꯉꯥꯏꯗꯕꯅꯤ
ꯌꯦꯡꯅꯤꯡꯗꯤꯌꯦ ꯄꯥꯝꯗꯤꯌꯦ
ꯄꯥꯝꯗꯒꯣꯅ ꯑꯩꯒꯤ ꯐꯤꯂꯝꯗꯤ ꯌꯦꯡꯅꯤꯡꯗ꯭ꯔꯣ ꯑꯩꯅ ꯀꯨꯝꯕꯗꯤ
ꯑꯗꯨꯗꯤ ꯌꯦꯖꯅꯤ ꯅꯤꯡꯦ ꯑꯗ
ꯃꯨꯕꯅꯤꯅ ꯀꯨꯔꯥꯛ ꯀꯨꯔꯥꯛ ꯌꯥꯎꯕꯅꯤꯅ ꯇꯜꯂꯤꯗ ꯣꯏꯗꯨ
ꯎꯝ ꯐꯖ ꯇ
ꯃꯇꯨꯝ ꯇꯥꯔꯞ ꯇꯧꯕ ꯄꯥꯛꯇꯛ ꯇꯧꯕ ꯑꯗꯨꯝꯕꯗꯨ ꯑꯣꯏꯗꯤ ꯐꯕ ꯀꯨꯔꯥꯛ ꯌꯥꯎꯋꯦꯕ ꯅꯪꯒꯤꯗꯤ
ꯑꯗꯨ ꯐꯖꯗ꯭ꯔꯣ
ꯐꯖꯗꯦ
ꯑꯗꯨ ꯐꯖꯕꯅꯦ ꯁꯥꯥꯏ ꯆꯇꯦ ꯅꯣꯡ ꯆꯨꯕꯗ
ꯆꯨꯊꯦ
ꯑꯩꯗꯣ ꯉꯁꯥꯏ ꯀ꯭ꯂꯥꯁ ꯆꯠꯇ꯭ꯔꯤꯉꯩꯗ ꯐꯤ ꯁꯨꯒꯦ ꯇꯧꯕꯅꯦ ꯑꯗꯨꯗꯨꯒ ꯅꯣꯡꯗꯣ ꯑꯗꯨꯝ ꯇꯞꯅ ꯇꯞꯅ ꯑꯗꯨꯝ ꯆꯨꯕꯗꯨꯗ ꯑꯗꯨꯝ ꯇꯜꯂꯕ ꯐꯤꯕꯨꯗꯤ ꯌꯥꯝ ꯌꯥꯝꯗꯕꯅꯤꯗ ꯑꯗꯨꯝ ꯃꯆꯥ ꯃꯁꯨ ꯈꯔꯅꯤ ꯎꯝ ꯋꯥꯔꯦ ꯏ
ꯑꯗꯨ
ꯀꯦꯝ ꯆꯥꯗꯕꯒꯤ ꯅꯪ ꯑꯩꯅ ꯆꯥꯛ ꯂꯥꯝꯃꯤ ꯊꯤꯜꯂꯛꯑꯣ ꯍꯥꯏꯕꯗꯤ ꯅꯪ ꯊꯤꯜꯂꯛꯇꯕꯅꯦꯅ ꯑꯩ ꯌꯥꯝ ꯋꯥꯔꯦ ꯑꯩ ꯍꯧꯖꯤꯛ
ꯈꯪꯗ꯭ꯔꯦ ꯑꯩ ꯑꯗꯨ ꯌꯧꯁꯨꯜꯂꯗꯦ
ꯑꯩ ꯆꯥꯛꯒꯝ
ꯇꯂ ꯇꯌꯦ ꯃꯣꯏ ꯍꯦ
ꯑꯣꯅꯕꯨ ꯐꯠꯇ ꯈꯠꯇ ꯇꯧꯒꯅ
ꯒꯥꯔꯤ ꯂꯩꯇ ꯃ
ꯎꯄꯔꯣ
ꯄꯅ ꯃ ꯗꯨꯗ ꯂꯩꯇꯦ
ꯂꯩꯕꯅꯦ ꯅꯪꯒꯤꯗꯤ ꯌꯥꯎꯔꯤꯗꯨꯗꯤ ꯄꯥꯏꯅꯕꯗ ꯄꯥꯏꯔꯣ
ꯃꯁꯥꯒ ꯂꯪ ꯀꯈ
ꯀꯔ ꯀ
ꯍꯧꯖꯤꯛ
ꯃꯥ ꯂꯩꯦ
ꯁꯤ
ꯀꯛꯑꯝꯗ꯭ꯔꯗꯤ ꯀꯛꯑꯝꯗ꯭ꯔꯗꯤ ꯑꯩꯗꯤ ꯅꯪ ꯊꯣꯡꯉꯀꯣ
ꯎꯝ
ꯑꯗꯨꯒꯨꯝꯕ
ꯎꯝꯝ
ꯣ ꯀꯥꯝ ꯀꯥꯝ ꯀꯛꯇꯕ ꯌꯥꯔꯣꯏꯀꯣ ꯁꯦꯝꯕꯒꯤ
ꯍꯤꯌꯔ ꯔꯤꯃꯨꯚꯔ ꯑꯃ ꯂꯧꯇꯥꯔꯦ
ꯑꯗꯨꯗꯤ ꯀꯃꯥꯏꯅ
ꯊꯣꯝꯃꯒ ꯊꯝꯗ꯭ꯔꯨꯄ ꯃꯤꯅꯤꯠ ꯃꯉꯥ ꯇꯔꯥ
ꯊ ꯑꯗꯨꯗꯤ ꯑꯗꯨꯒ ꯈꯦꯠꯇꯕ
ꯎꯝ
ꯎ
ꯎꯝ
ꯑꯗꯨꯗꯤ ꯑꯩꯒꯤꯁꯨ ꯇꯧꯔꯛꯑꯣ ꯑ
ꯀꯔꯤ
ꯀꯔꯤꯁꯨ ꯇꯧꯕꯤꯌꯣ
ꯃꯥꯑꯌꯦ
ꯈꯔꯤꯒꯦ
ꯇꯂꯜꯂꯤꯗ ꯈꯨꯔꯥꯛꯇꯨ ꯎꯅꯤꯡꯦ
ꯅꯪ ꯄꯤꯔꯗꯤ ꯆꯥꯒꯦ ꯍꯥꯏꯔꯛꯀꯅꯤꯅꯦ
ꯇꯔꯅꯤꯡ ꯇꯦꯕꯜ
ꯎꯝ ꯑꯩꯅ ꯄꯤꯔꯁꯤꯀꯅꯤꯅ
ꯎꯝ ꯍꯝ
ꯑꯗꯨ ꯅꯪ ꯅꯪꯅꯕꯨ ꯐꯠꯇꯕꯗꯨ ꯇꯧꯔꯛꯀꯅꯣꯕ
ꯎꯝꯝ ꯅꯪꯂꯣ ꯑꯩꯔꯣ ꯐꯠꯇ꯭ꯔꯤꯁꯤ
ꯅꯪꯅꯤ
ꯅꯪ
ꯑꯩ ꯑ ꯔꯣꯀ ꯄꯀꯖꯦꯔꯣꯀꯥꯗ
ꯎꯝ
ꯌꯥꯔ‌ꯣꯏ ꯁꯤ ꯇꯧꯔꯀꯟꯗ ꯍꯥꯏꯔꯛꯑ‌ꯣ ꯑꯩꯒꯤ ꯈꯣꯡꯒ꯭ꯔꯥꯎ ꯑꯃꯇ ꯐꯨꯔꯤꯠ ꯑꯃꯇ ꯂꯩꯔꯨꯁꯦ
ꯑꯣ ꯑꯩ ꯂꯥꯛꯅꯕ ꯄꯩꯁꯥ ꯚꯔꯥ ꯂꯩꯇꯌꯦ
ꯏꯁꯀꯥꯠ ꯀꯗꯨ ꯂꯩꯔꯨꯁꯦ
ꯄꯩꯁꯥ ꯕꯔꯥ ꯂꯩꯇ ꯄꯩꯁꯥ ꯕꯔꯥ ꯂꯩꯇ
ꯐꯖꯕ ꯍꯥꯏꯁꯦ ꯑꯩꯅ ꯐꯖꯕ ꯍꯥꯏꯁꯦ ꯅꯪꯅ ꯃꯥꯏ ꯑꯣꯏꯗ꯭ꯔꯣ
ꯄꯥꯝꯗ꯭ꯔꯦ
ꯐ꯭ꯔ‌ꯦ ꯄꯥꯝꯗ꯭ꯔꯕ ꯅꯠꯇ꯭ꯔꯣ ꯅꯪꯅ ꯄꯥꯝꯃꯤꯁꯤꯅ ꯀꯔꯝꯕ ꯄꯥꯝꯃꯤꯕ
ꯃꯇꯨꯝ ꯇꯥꯕ ꯑꯇꯣꯡꯕ ꯑꯄꯥꯛꯄ
ꯐꯔꯦ ꯑꯗꯨꯗꯤ ꯑꯗꯨ ꯊꯔꯣꯀꯣ
ꯎꯝ ꯅꯪ ꯊꯤꯔꯛꯑꯣ
ꯊꯤꯔꯨ ꯑꯩꯈꯧꯏꯗꯤ ꯂꯩꯇ‌ꯦ
ꯊꯤꯔꯣ
ꯊꯤꯔꯔ‌ꯣꯏꯌ‍ꯦ ꯂꯩꯇꯤꯌ‌ꯦ ꯑꯩꯈꯧꯏꯗꯤ
ꯂꯩꯕꯅꯤ
ꯂꯩꯇ‌ꯦ
ꯂꯩꯕꯅꯤ
ꯂꯩꯇꯤꯌ‌ꯦ ꯀ꯭ꯂꯥꯁꯁꯨ ꯆꯠꯄꯒꯤ ꯃꯇꯝ ꯑꯣꯏꯁꯜꯂꯛꯑꯦ ꯇꯧꯔꯤꯁꯨ ꯆꯥꯛꯁꯨ ꯂꯥꯝꯃ‌ꯦ
ꯎꯝ ꯎꯝ
ꯈꯪꯗ‌ꯦ ꯋꯥꯔ‌ꯦꯗ ꯑꯩ ꯑꯩ ꯀ꯭ꯂꯥꯁ ꯍꯜꯂꯛꯄꯗ ꯅꯪ ꯅꯥ ꯐꯔꯝꯃꯣꯀꯣ
ꯎꯝ
ꯎꯝ ꯅꯁꯛꯇꯨ ꯊꯤꯕ ꯅꯁꯛꯇꯨ ꯊꯤꯕꯅꯤꯅ ꯐꯥꯔꯣꯏꯗ ꯅꯪꯗꯤ
ꯎꯝꯝ
ꯎꯝ
ꯅꯪ ꯍꯧꯖꯤꯛ ꯀꯔꯤ ꯇꯧꯗ꯭ꯔꯃꯣ ꯀꯔꯤ ꯀꯃꯥꯏ ꯀꯔꯤ ꯇꯧꯔꯒ
ꯌꯨꯡꯉꯒ